ꯑꯣ
ꯍꯜꯂꯣ
ꯀꯩꯗꯧꯔꯤꯒꯦ ꯅꯪꯕꯣ
ꯑꯁ ꯉꯔꯥꯡ ꯀꯣꯛ ꯆꯤꯛꯇꯅ ꯇꯨꯝꯈꯤꯕꯗꯩ ꯉꯁꯤ ꯈꯔ ꯍꯧꯔꯛꯇ ꯉꯥꯏ
ꯀꯩꯅꯣ ꯀ ꯅꯥꯏꯔ ꯀꯗꯩꯅꯣ ꯁ ꯏꯃꯔꯖꯦꯟꯁꯤꯔꯥ
ꯉꯍꯥꯟ ꯂꯅꯨꯡꯗꯥꯥꯡꯒꯤ ꯕꯣꯜꯗꯣ
ꯑꯥ
ꯑꯗꯨ ꯌꯦꯡꯉꯤꯗꯅ ꯊꯦꯡꯅ
ꯑꯥ
ꯑꯗꯨꯒ ꯀꯩꯅꯣ ꯇꯧꯕ ꯑꯌꯨꯛꯇꯣ
ꯑꯥ
ꯑꯅꯍꯧꯕꯂ ꯌꯨꯝ ꯆꯠꯂꯨꯕ
ꯑꯣ
ꯑꯗꯨ ꯇꯨꯝꯗꯕꯗꯨꯗꯁꯨꯂꯝ ꯇꯨꯝꯗ꯭ꯔꯦꯗꯅꯀꯣ
ꯃꯥꯅꯦ ꯃꯥꯅꯦ
ꯀꯣꯆ ꯆꯠꯂꯦ ꯑꯩꯈꯣꯏ ꯁꯥꯟꯅ ꯂꯩꯔꯦ ꯊꯕꯛ ꯉꯥꯡ ꯆꯠꯄꯒꯤ
ꯑꯥ
ꯁꯥꯔ ꯄꯊ ꯁꯥꯕ ꯔꯦꯁ ꯐꯪꯉꯛꯇꯗꯅ ꯋꯥꯛ ꯆꯥꯎꯈꯠꯂꯛꯑꯒ ꯑ ꯏꯁꯥꯥꯁꯦ ꯊꯔꯛꯄꯅꯦ
ꯑꯣ ꯇꯧꯕꯨꯗꯤ ꯍꯧꯖꯤꯛꯁꯦ ꯃꯅꯨꯡꯁꯤꯅ ꯃꯤꯁꯤꯡꯁꯦꯝ ꯑꯅꯝꯕꯅ ꯅꯨꯡꯗꯥꯡ ꯇꯨꯝꯅꯔꯝꯃꯔꯣꯏ ꯍꯣꯏꯗ ꯐꯠꯇꯕ
ꯇꯣꯡꯗ꯭ꯔꯦꯅꯣ ꯀ ꯅꯝꯕꯗ
ꯍꯥꯏꯗꯤ ꯑꯩꯈꯣꯏ ꯁꯣꯝ ꯅꯥꯀꯟꯗ ꯃꯣꯏ ꯑꯃꯦꯔꯤꯀꯥꯔꯣꯝ ꯇꯧꯕꯁꯤꯗꯤ ꯑꯩꯈꯣꯏꯗꯗꯤ ꯏꯟꯗꯤꯌꯥꯒꯤꯗꯒꯤ ꯄꯨꯡꯁꯤꯡ ꯌꯥꯝ ꯈꯦꯠꯅꯩꯗꯅ
ꯑ
ꯃꯣꯏ ꯁꯣꯝꯅ ꯅꯨꯡꯊꯤꯟ ꯑꯣꯏꯕꯗꯣ ꯑꯩꯈꯣꯏ ꯁꯤꯗꯗꯤ ꯑꯗꯨꯝ ꯅꯨꯡꯗꯥꯡ ꯑꯣꯏꯗꯣꯏꯅꯦ ꯃꯣꯏ ꯅꯨꯡꯗꯥꯡ ꯑꯣꯏꯒꯅ ꯑꯩꯈꯣꯏ ꯑꯣꯏꯕ ꯍꯗꯛ ꯗꯤ ꯕꯦꯔꯥ ꯑꯃ ꯀꯥꯔꯦꯅꯦ ꯃꯣꯏꯅ ꯌꯦꯡꯅꯤꯡꯉꯁꯨ ꯊꯦꯡ ꯊꯦꯡꯅ ꯌꯦꯡꯉꯨꯅꯤꯅꯀꯣ
ꯀꯗꯥꯏꯗꯒꯤꯅꯣ ꯃꯣꯏꯒꯤ ꯕꯣꯜ ꯃꯇꯝꯗꯨꯗꯤ ꯕꯦꯗꯥꯅꯤ
ꯑꯗꯨꯅꯤ ꯑꯩꯈꯣꯏꯅ ꯑꯌꯨꯛ ꯅꯨꯡꯊꯤꯟꯗ ꯌꯦꯡꯕꯗꯣ ꯐꯪꯗ꯭ꯔꯦꯕ
ꯎꯝ ꯑꯊ ꯃꯗ ꯑꯩꯉꯣꯟꯗꯨꯅ ꯊꯕꯛ ꯇꯧꯔꯒ ꯀꯅꯥꯅ ꯑꯊꯦꯡꯕꯗ ꯕꯨꯨꯠꯕꯣꯣꯟ ꯉꯥꯏꯔꯒ ꯌꯦꯡꯗꯣꯏꯅꯣꯕ
ꯑꯗꯨ ꯑꯣꯏꯅꯦ ꯅꯨꯡꯇꯤꯒꯤꯗꯤ ꯌꯦꯡꯉꯝꯃꯛꯇꯦꯗꯅ ꯍꯥꯏꯐꯦꯠ ꯑꯩꯈꯣꯏꯅ ꯌꯦꯡꯉꯤꯁꯤꯗꯤ ꯑꯩꯈꯣꯏꯅ ꯄꯥꯝꯖꯕ ꯇꯤꯝꯗꯨꯅ ꯍꯦꯛ ꯁꯥꯟꯅꯔꯗꯤ ꯍꯦꯛ ꯌꯦꯡꯕ ꯇꯧꯔꯔꯤꯁꯦ
ꯑ ꯊꯥꯏꯅꯒꯤ ꯇꯨ ꯊꯥꯎꯖꯟ ꯇꯦꯟ
ꯎꯝ
ꯀꯗꯗ ꯄꯥꯡꯊꯣꯛꯈꯤꯕꯗꯣ
ꯑꯧ ꯍꯣꯏ ꯃꯥꯅꯦ ꯃꯥꯅꯦ ꯀꯈꯩ ꯇꯥ ꯑꯃ ꯄꯨꯣꯛꯈꯤꯕ
ꯑꯐ꯭ꯔꯤꯀꯥꯗꯒ ꯄꯥꯡꯊꯣꯛꯈꯤꯕ ꯐꯨꯠꯕꯣꯜꯗꯨꯗꯤ ꯅꯨꯡꯊꯤꯟꯗꯒ ꯂꯥꯛꯇꯅꯀꯣ ꯗꯥ ꯋꯥꯔꯛꯇ ꯃꯦꯠꯁ ꯀꯥꯇꯣ ꯃꯌꯥꯝ ꯐꯪꯗꯅ ꯑꯗꯨꯝ ꯀꯌꯦꯡ ꯌꯦꯡꯕ ꯌꯥꯔꯝꯃꯦ
ꯃꯥꯅꯦ ꯑꯗꯨꯗ ꯁꯥꯎꯠ ꯑꯐ꯭ꯔꯤꯀꯥꯁꯤꯗꯤ ꯌꯥꯝ ꯀꯟꯅ ꯈꯦꯠꯅꯗꯦ ꯌꯥꯝ ꯐꯒꯗꯦ
ꯑꯣ
ꯑꯗꯨꯣ ꯍꯥꯏꯕꯅꯦ ꯏꯕꯣ ꯀꯩꯅꯣ ꯑꯩꯈꯣꯏꯒꯤ ꯍꯧꯖꯤꯛ ꯇꯧꯔꯤꯕ ꯋꯥꯔꯜ ꯀꯞꯀꯤ ꯏꯁꯩꯁꯤꯒ ꯋꯥꯏ ꯇ ꯊꯥꯎꯖꯟ ꯇꯦꯟꯒꯤ ꯇꯧꯈꯤꯕ ꯏꯁꯩꯗꯣ ꯂꯘꯟꯖꯤ ꯁꯦꯟ ꯈꯦꯠꯅꯗ꯭ꯔꯣ ꯂꯣꯟ ꯇꯦꯟꯒꯤꯗꯨꯅ ꯍꯦꯟꯗ꯭ꯔꯣ
ꯍꯦꯜꯂꯦ ꯑꯗꯨꯖꯤꯛꯀꯥꯟ ꯏꯁꯩꯁꯦ ꯇꯣꯛꯄ ꯊꯥꯛꯇꯅ ꯇꯧꯔꯦꯕ
ꯇꯧꯅꯤ ꯁꯣꯏ ꯁꯀꯤꯔꯟ ꯑꯍꯥꯟꯕ ꯋꯥꯋꯀꯥ ꯋꯥꯀꯥ ꯅꯤꯃꯝ ꯆꯥꯂꯤꯖꯦ
ꯎꯝ ꯑꯗꯨꯗꯨꯅꯤ ꯀꯩꯅꯣ ꯍꯣꯏ ꯐꯥꯎꯔꯤꯁꯦ
ꯃꯥꯅꯤ ꯑꯗꯨꯝ ꯋꯥꯀꯞ ꯍꯥꯏꯗꯤ ꯑꯗꯨ ꯏꯁꯩ ꯌꯥꯎꯗ꯭ꯔꯗꯤ ꯃꯄꯨꯡ ꯐꯥꯗꯦꯕ
ꯑꯗꯨꯗꯤꯅꯣꯃꯏꯇꯔꯦꯗ ꯑꯗꯒꯤ ꯏꯁꯩꯁꯤꯡꯁꯤ ꯑꯗꯨꯗꯤ
ꯀ ꯏꯁꯩꯁꯤꯅ ꯈꯪꯗꯦ ꯃ꯭ꯌꯨꯖꯤꯛꯅꯤ ꯍꯦꯟꯖꯤꯜꯂꯤꯔ
ꯑꯣ
ꯃꯍꯥꯎ ꯑꯃ ꯂꯧꯕ ꯉꯝꯗꯕꯗꯣ
ꯁꯖꯦ ꯃꯨꯖꯤꯛ ꯇꯌꯥꯅ ꯍꯣꯏ ꯃꯨꯖꯤꯛ ꯏꯁꯩꯁꯦ ꯃꯦꯌꯨꯖꯤꯛꯇꯕꯨꯗꯤ ꯗꯤꯄꯦꯟ ꯇꯧꯏꯤꯀꯣ ꯑꯗꯨ ꯑꯣꯏꯏꯁꯨ ꯃ꯭ꯌꯨꯖꯤꯛꯇꯨ ꯌꯥꯝ ꯍꯥꯖꯤꯜꯂꯛꯄꯗꯣ
ꯃꯥꯅꯦ ꯃꯥꯅꯦ
ꯊꯥꯏꯅꯒꯤꯗꯤ ꯃ꯭ꯌꯨꯖꯤꯛꯇꯨ ꯑꯏꯨꯝꯕ ꯀ꯭ꯂꯥꯁꯤꯀꯦꯜ ꯑꯣꯏꯕ ꯇꯧꯔꯛꯑꯒ ꯕꯨꯀꯦ ꯌꯥꯝ ꯆꯥꯟꯅꯅ ꯁꯨꯔꯗꯣ ꯅꯨꯡꯉꯥꯏꯅ ꯄꯨꯔꯒ ꯃꯤ ꯃꯌꯥꯝꯁꯦ ꯅꯨꯡꯉꯥꯏꯅ ꯇꯥꯎꯒꯜꯂꯝꯕꯅꯦꯕ ꯑꯗꯨ ꯑꯗꯨ ꯌꯥꯝ ꯄꯁꯇ ꯍꯥꯞꯆꯤꯜꯂꯦꯗꯅ
ꯃꯥꯅꯦ ꯃꯥꯅꯤ
ꯑꯗꯨꯃꯤꯅꯦ ꯀꯥꯏꯔꯦ ꯄꯣꯛꯇ ꯔꯦꯠꯂꯨ ꯋꯥꯏ ꯁꯂꯨ ꯃꯤꯛꯁ ꯇꯧꯁꯤꯜꯂꯒ ꯂꯣꯏꯅ ꯏꯁꯩꯒꯤ ꯐꯣꯝꯗꯣ ꯊꯨꯒꯥꯏꯕ ꯍꯥꯏꯇꯥꯔꯦ
ꯑꯗꯨꯝ ꯏꯁꯩꯒꯤ ꯇꯥꯕꯒꯤ ꯔꯣꯁꯇꯣ ꯃꯥꯡꯉꯅꯦꯕ ꯇꯧꯔꯤꯁꯦ
ꯑꯩꯈꯣꯏ ꯃꯅꯤꯄꯨꯔꯁꯤꯅꯦ ꯃꯇꯝ ꯑꯃꯗ ꯑꯩꯈꯣꯏꯒꯤ ꯑꯥꯔꯠꯁ ꯄꯥꯝꯖꯕ ꯀꯥꯡꯕꯨꯗꯣ
ꯎꯝ
ꯃꯃꯤꯡ ꯑꯣꯏꯅ ꯄꯜꯂꯕꯗ ꯂꯩꯒꯗꯕ ꯑꯩꯈꯣꯏꯒꯤ ꯀꯩꯅꯣꯗꯣ ꯃꯇꯝꯒꯤ ꯃꯅꯤꯄꯨꯔ
ꯎꯝ
ꯊꯣꯛꯑꯝꯕ ꯑꯔꯤꯕꯝ
ꯑ ꯎꯝ ꯑꯗꯤꯕ ꯊꯃ
ꯑꯗꯨꯗꯒꯤꯗꯤ ꯈꯔ ꯑꯐꯥꯎꯕ ꯈꯔ ꯂꯩꯕꯅꯤꯅꯍꯦ ꯃꯣꯏ ꯅꯅꯦ ꯁꯣꯔ ꯀꯥꯏꯅ ꯂꯩꯕꯗꯣ ꯃꯣꯏꯅꯅꯦꯀꯣ ꯇꯧꯔꯝꯕ ꯐꯤꯂꯝꯒꯤ ꯑꯥꯔꯠꯁꯤꯗꯤ ꯌꯥꯝ ꯀꯟꯅ ꯄꯨꯟꯁꯤ ꯆꯥ ꯊꯛꯇꯈꯩꯀꯣ ꯏꯁꯇ꯭ꯔꯒꯜ ꯇꯧꯕꯒ ꯐꯖꯅ ꯑꯍꯖꯇꯣ ꯀꯃꯥꯏꯅ ꯐꯖꯍꯟꯁꯤꯒꯦꯅ ꯊꯃꯣꯏꯗꯒꯤ ꯄꯨꯊꯣꯛꯑꯝꯃꯦꯕ ꯑꯗꯨꯅ ꯇꯥꯕ ꯏꯁꯩꯒꯁꯦ ꯌꯥꯝꯅ ꯅꯨꯡꯁꯤꯕ ꯃꯌꯥꯝꯅ ꯌꯥꯝ ꯄꯥꯝꯅꯕ ꯏꯁꯩ ꯑꯃ ꯍꯦꯛ ꯄꯨꯊꯣꯔꯛꯄꯗ ꯃꯤ ꯄꯨꯝꯅꯃꯛꯅ ꯍꯦꯛꯇ ꯄꯥꯝꯕ ꯍꯤꯠ ꯆꯠꯄꯗꯨꯣ ꯑꯣꯏꯌꯦꯕ
ꯑꯗꯨ ꯍꯥꯏꯒ ꯑꯩꯈꯣꯏꯒꯤ ꯂꯇꯥ ꯃꯪꯒꯦꯁꯀꯔ ꯑꯣꯏꯅꯁꯨ ꯅꯨꯄꯥ ꯅꯨꯃꯤꯡꯅ ꯀꯩꯅꯣꯝ ꯍꯥꯏꯗꯦ ꯑꯗꯨꯕꯨꯣ ꯃꯉꯔ ꯍꯥꯏꯕ꯭ꯔ ꯎꯝ ꯃꯥꯁꯦ ꯌꯥꯝ ꯀꯟꯅ ꯇꯧꯔꯝꯃꯤꯅꯤꯀꯣ
ꯎꯝ ꯕꯪꯀꯗꯨ ꯑꯇꯥꯃꯒꯦꯁꯀꯗ ꯌꯥꯡꯀꯨꯀ ꯄꯤꯗꯅ ꯇꯧꯏ ꯍꯥꯏꯕꯗꯣ
ꯎꯝ ꯃꯥꯖꯤ ꯋꯥꯍꯤ ꯎꯁꯐꯥꯖꯕꯅꯤꯅꯤ
ꯑꯗꯨ ꯌꯦꯡꯅꯦ ꯍꯧꯖꯤꯛꯀꯤ ꯑꯩꯈꯣꯏ ꯁ꯭ꯋꯥꯏꯗꯁꯨ ꯏꯁꯩꯁꯦ ꯌꯥꯗ꯭ꯔꯦꯕ ꯀ꯭ꯂꯥꯁꯤꯀꯦꯜ ꯑꯣꯏꯗ꯭ꯔꯦꯕ
ꯑꯅꯤ ꯃꯥ
ꯋꯥꯏꯕ ꯄꯣꯞꯁ ꯅꯨꯡꯒꯤ ꯏꯁꯩꯀꯣ ꯁꯣꯝꯗꯒꯤ ꯄꯨꯁꯜꯂꯒ ꯏꯟꯁꯇ꯭ꯔꯨꯃꯦꯟꯁꯦ ꯐꯖꯅ ꯈꯣꯡꯉꯦꯗꯅ ꯑꯁꯁꯦ ꯑꯁꯦ ꯌꯥꯝꯅ ꯊꯋꯥꯏ ꯑꯥꯔꯠꯁꯄꯨ ꯄꯥꯝꯖꯕ ꯃꯤꯒꯤ ꯑꯣꯏꯗ꯭ꯔꯦꯕ ꯄꯩꯁꯥ ꯄꯥꯏꯕ ꯀꯥꯡꯕꯨꯅ ꯑꯃ ꯄꯥꯛꯁꯦꯟꯗ ꯁꯦꯝꯗꯣꯛꯑꯒ ꯁꯤꯟꯕꯗ ꯑꯣꯏꯔꯦꯕ
ꯃꯥꯅꯤ ꯃꯥꯅꯦ ꯏꯁꯩꯒꯤ ꯃꯍꯥꯎꯗꯤ ꯌꯥꯎꯗ꯭ꯔꯦꯗ
ꯏꯁꯁꯥꯏ ꯇꯖꯣꯟꯇ ꯐꯤꯂꯝꯒꯤ ꯗꯨꯅꯤꯅꯦ ꯅꯪꯕꯣ ꯃꯇꯝ ꯑꯃꯗ ꯐꯤꯂꯝ ꯐꯖꯥ ꯆꯄꯠꯇꯅꯀꯣ ꯐꯤꯂꯝꯗ ꯌꯥꯝꯅ ꯔꯤꯌꯦꯂꯤꯁ ꯇꯥꯟ ꯇꯨꯝꯕꯗꯣ ꯍꯧꯖꯤꯛꯇꯦ ꯃꯦꯀꯞꯇ ꯑꯣꯏꯔꯣ ꯗꯥꯏꯂꯣꯛꯇ ꯑꯣꯏꯔꯣ ꯏꯁꯀ꯭ꯔꯤꯞꯇꯨꯗ ꯑꯣꯏꯔꯣ ꯇꯥꯕ ꯌꯥꯕ ꯍꯥꯏꯗꯤ ꯏꯄꯥ ꯏꯆꯥ ꯐꯝꯃꯒ ꯌꯦꯡꯕ ꯌꯥꯕ ꯈꯛꯇ ꯇꯥꯟꯁꯤꯜꯂꯛꯄ ꯌꯥꯎꯔꯦ ꯍꯥꯏꯕ
ꯃꯥꯅꯦ ꯑꯩꯈꯣꯏꯀ ꯏꯁꯩ ꯑꯃꯨꯛꯀ ꯇꯥꯔꯗꯤ ꯇꯥꯅꯤꯡꯗ꯭ꯔꯦꯅꯦ
ꯎꯝ
ꯏꯁꯩꯒꯤ ꯈꯣꯏꯊꯨꯝ ꯔꯣꯁꯇꯣ ꯌꯥꯎꯗꯦꯕ ꯍꯧꯖꯤꯛꯀꯥꯟ ꯇꯧꯋ
ꯎꯝ ꯊꯥꯏꯅꯒꯤ ꯑꯣꯏꯂꯦꯟ ꯍꯣꯏꯅꯒ ꯍꯦꯔꯣ ꯁꯥꯔꯛꯀꯨꯝꯕꯁꯦ ꯔꯤꯌꯦꯂꯤꯁꯇꯤꯛ ꯌꯥꯝ ꯑꯣꯏꯗ꯭ꯔꯣ
ꯑꯣꯏꯅ ꯑꯦꯛꯇꯤꯡꯗ ꯇꯧꯔꯛꯄꯗꯀꯣ ꯇꯁꯦꯡꯅ ꯑꯗꯨꯝ ꯊꯣꯛ ꯃꯥꯜꯂꯦꯕ
ꯎꯝ ꯐꯤꯂꯝꯗꯨ ꯍꯥꯏꯁꯨ ꯂꯩꯀꯥꯏꯒꯤꯗꯁꯨꯅ ꯑꯃꯁꯨ ꯌꯥꯝꯅ ꯔꯤꯌꯦꯂꯤꯁꯇꯤꯛ ꯃꯥꯥꯟꯅ ꯅꯝꯃꯝꯃꯦꯕ
ꯎꯝ
ꯑꯗꯨꯅ ꯍꯧꯖꯤꯛꯇꯤ ꯈꯋꯥꯏꯗꯒꯤ ꯐꯤꯂꯝꯁꯦ ꯅꯨꯡꯁꯤꯅꯤꯡꯉꯣꯅ ꯂ ꯑꯗ ꯑ ꯇ ꯃ ꯍꯥ ꯁꯂ ꯄ꯭ꯔꯤꯌꯦ
ꯃꯥꯅꯦ
ꯍ ꯎꯠꯀꯤꯁ ꯇꯥꯏꯗꯀꯣ ꯣꯕꯨꯗ ꯃꯥꯥꯡꯁꯤ ꯂꯩ
ꯁꯤꯅ ꯑꯗꯨ ꯑꯗꯨꯝ ꯃꯈꯣꯏ ꯁꯗ ꯂ ꯁꯟ ꯇꯥꯕꯅꯦ ꯑꯩꯈꯣꯏ ꯃꯁꯦꯟꯐꯥꯎꯇ ꯌꯦꯡꯅꯤꯡꯉꯛꯇ꯭ꯔꯕꯅꯤ ꯃꯤꯅꯗꯤ ꯀꯃꯥꯏꯅ ꯌꯦꯡꯅꯤꯡꯉꯝꯒꯅꯤ
ꯀꯗꯥꯏꯒꯦ ꯑꯩꯈꯣꯏꯕꯨꯥꯎꯗ ꯌꯦꯡꯅꯤꯡꯗ꯭ꯔꯕ ꯀꯩꯅꯣꯅꯤ ꯃꯤꯅꯗꯤ ꯀꯃꯥꯏꯅ ꯌꯦꯡꯅꯤꯡꯕꯅꯦ
ꯀꯨꯏꯔꯦ ꯅꯍꯥꯟ ꯑꯩꯗꯤ ꯃꯅꯤꯄꯨꯔꯤ ꯐꯤꯂꯝꯒꯁꯤꯅ ꯌꯦꯡꯉꯛꯇꯕ
ꯎꯝ ꯑꯩ ꯗꯣ ꯃꯅꯤꯄꯨꯔ ꯐꯤꯂꯝꯗ ꯅꯠꯇꯦꯕꯨ ꯣꯂꯤꯋꯨꯠ ꯁꯣꯅꯤ ꯌꯦꯡꯒ
ꯋꯥꯁꯤꯥꯏ ꯇꯧꯗ꯭ꯔꯣ
ꯑꯗꯨꯒ ꯌꯥꯝꯅ ꯍꯧꯖꯤꯛ ꯐꯤꯂꯝ ꯏꯟꯗꯁꯇ꯭ꯔꯤꯒꯤ ꯁꯥꯎꯠꯀꯨꯝꯕꯁꯦ ꯇꯦꯂꯨꯒꯨꯒꯨꯝꯕ
ꯃꯥꯅꯦ ꯃꯥꯅꯦ
ꯑꯁꯣꯝꯒꯨꯝꯕ ꯐꯤꯂꯝꯁꯦ ꯌꯥꯝ ꯐꯖꯩ ꯌꯥꯝ ꯔꯤꯁꯤ ꯇꯥꯅ ꯏꯟꯚꯦꯁꯇꯤꯒꯦꯁꯟꯗ ꯇꯧꯔꯁꯨꯀꯣ ꯌꯥꯝ ꯇꯧꯕ ꯍꯥꯏꯇꯥꯔꯦ ꯑꯗꯨꯣ ꯣꯂꯤꯋ ꯅꯒ ꯣꯂꯤꯋꯨ ꯅꯒ ꯇꯧꯔꯨꯛꯄꯗꯨꯗꯤ ꯌꯦꯡꯅꯤꯡꯟꯗꯦ
ꯁꯦꯟꯖꯟꯕꯝ ꯌꯥꯎꯋꯤꯗꯅ ꯑꯩꯈꯣꯏꯅ ꯄꯥꯝꯃꯤꯁꯦ ꯋꯥꯔꯤ ꯐꯖꯕꯗꯨꯅꯦꯕ
ꯎꯝ ꯑꯗꯨꯗꯒꯤꯗꯤ ꯀꯩꯅꯣꯁꯨ ꯂꯞ ꯏꯁꯇꯣꯔꯤꯗ ꯍꯥꯏꯔꯗꯨ ꯀꯣ ꯃꯣꯏꯅ ꯏꯁꯀ꯭ꯔꯤꯞꯇ ꯐꯖꯕ ꯌꯥꯝ ꯊꯤꯒꯦ ꯂꯩꯕ
ꯑꯦ ꯂꯩꯃꯤꯅ ꯑꯗꯨꯃꯥꯏꯅ ꯄꯨꯊꯣꯛꯄꯅꯣ ꯈꯪꯗꯦ ꯑꯩꯈꯣꯏ ꯃꯅꯤꯄꯨꯔꯁꯤꯅ ꯋꯥꯔꯤ ꯏꯐꯝꯝ ꯂꯩꯇ꯭ꯔꯕ ꯈꯪꯗꯦ ꯑꯃ ꯑꯃ ꯄꯥꯎꯃꯥꯟꯗ ꯃꯥꯟꯅꯕ
ꯑꯩꯈꯣꯏꯒꯤ ꯃꯅꯤꯄꯨꯔꯗ ꯊꯣꯛꯏꯕ ꯀ꯭ꯔꯥꯏꯝ ꯃꯌꯥꯝꯁꯤꯡꯒꯤ ꯐꯤꯂꯝꯒꯁꯦ ꯅꯝꯕ ꯌꯥꯔ ꯐꯖꯅ ꯄꯨꯟꯅꯔꯒꯦꯀꯣ
ꯎꯝ
ꯐꯤꯂꯝ ꯍꯣꯠꯅ ꯌꯥꯏ ꯍꯤꯠꯆꯠꯅꯦꯕ ꯑꯗꯨꯗꯤ ꯅ ꯅꯨꯡꯁꯤ ꯅꯤꯉꯣꯟ ꯑꯗꯨꯝ ꯅꯨꯡꯁꯤꯍꯧꯗꯕ ꯌꯥꯗꯦ ꯀꯥꯏꯅ ꯋꯥꯈꯜꯁ ꯑꯗꯨꯝ ꯂꯩ ꯍꯥꯏꯕꯗꯤ
ꯃꯥꯅ ꯑꯩꯈꯣꯏ ꯗꯤꯌꯦꯛ ꯇꯧꯔꯗꯤ ꯅꯨꯡꯁꯤꯅꯕ ꯉꯁꯤꯕꯥꯒꯤ ꯉꯇ
ꯃꯅꯤꯄꯨꯔꯗ ꯏꯔꯥꯡ ꯃꯌꯥꯝ ꯊꯣꯛꯏꯅꯤ ꯌꯦꯡꯧꯅꯦ ꯃꯤꯍꯥꯠ ꯃꯤꯄꯨꯟꯊꯏꯅꯤ ꯑꯗꯨ ꯍꯥꯠꯂꯝꯃꯦ ꯑꯗꯨ ꯍꯥꯠꯂꯝꯃꯦꯅ
ꯎ ꯎꯝ
ꯁꯤꯒꯁꯤꯦ ꯐꯖꯅ ꯅꯝꯕꯤꯕ ꯌꯥꯏ ꯍꯥꯏꯕꯅꯤꯗ
ꯑꯩꯈꯣꯏꯒꯤ ꯔꯥꯏꯇꯔꯁꯤꯡꯁꯨ ꯑꯗꯨꯝꯕ ꯌꯣꯛꯈꯠ ꯑꯝꯇ ꯆꯦꯡ ꯑꯝꯇ ꯌꯥꯎꯗ꯭ꯔꯕ ꯃꯥꯥꯟꯂꯦ ꯍꯧꯖꯤꯛꯀꯥꯟ
ꯑ
ꯉꯥꯏꯍꯥꯛꯀꯤꯦ ꯑꯔꯪ ꯉꯔꯥꯛꯀꯤ ꯉꯥꯏꯍꯥꯛꯇ ꯇꯧ ꯂꯩꯔꯦꯕ
ꯑꯗꯨꯅꯦ
ꯁꯤꯅꯗꯤ ꯀꯌꯥꯝ ꯀꯨꯏ ꯇꯨꯡ ꯀꯨꯏꯅ ꯁꯄ ꯉꯝꯒꯅꯤ
ꯍ ꯃꯥꯡꯖꯔꯕꯅꯤ ꯃꯥꯡꯉꯕꯒꯨꯝꯕ ꯀꯩꯅꯣ ꯍꯧꯖꯤꯛ ꯊꯥꯏꯅ ꯑꯩꯈꯣꯏ ꯑꯉꯥꯡ ꯑꯣꯏꯔꯤꯉꯩꯗ ꯁꯤꯅꯦꯃꯥ ꯍꯣꯜꯗ ꯐꯤꯂꯝ ꯀꯥꯞꯇꯅ ꯭ꯔꯨꯞ ꯭ꯔꯨꯞ ꯅ ꯆꯠꯂꯂꯝ꯭ꯔꯣ
ꯃꯥꯅ ꯑꯁ ꯒꯥꯔꯤꯒ ꯇꯣꯡꯉꯤꯅ ꯑꯍꯤꯡ ꯀꯦꯟꯇꯔ ꯇꯣꯡꯉ ꯊꯛꯄ ꯌꯥꯎꯔꯤꯕꯥꯎ ꯑꯅꯤꯅꯦ ꯄꯨꯜꯂꯞꯒ ꯍꯧꯅꯔꯒ ꯂꯩꯀꯥꯏꯒꯤ ꯋꯥꯏꯔꯒ
ꯑꯣ ꯐꯤꯂꯝꯗꯨꯣ ꯀꯥꯞꯄꯤ ꯀꯥꯏꯅ ꯍꯥꯏꯔꯗꯤ ꯄꯨꯂꯞ ꯐꯧꯔꯒ ꯆꯠꯂꯝꯗ꯭ꯔꯣ
ꯆꯠꯅꯤ
ꯍꯣꯜꯂꯒꯁꯤ ꯇꯤꯛꯀꯦꯠ ꯐꯪꯅꯗꯗꯅ ꯀ꯭ꯌꯨ ꯂꯦꯡꯅꯕꯗꯣ
ꯍꯣꯏ ꯑꯗꯨꯗꯤꯅꯦ ꯑꯩꯈꯣꯏ ꯑꯩ ꯉ ꯌꯥꯝ ꯌꯦꯡꯉꯛꯇ꯭ꯔꯦ ꯀꯩꯅꯣ ꯌꯦꯡꯉꯛꯦ ꯇꯦꯂꯪꯒꯥ ꯃꯃꯩꯌꯦꯅ ꯗꯤꯅꯦꯁꯀꯤꯗ
ꯑꯥ ꯑꯗꯨꯀꯊꯣꯛ ꯍꯧꯖꯤꯛꯇꯤ ꯑꯣꯏꯗ꯭ꯔꯕꯅꯦꯕ ꯀꯩꯁꯨ
ꯃꯥꯅ ꯍꯧꯖꯤꯛꯇꯤ ꯍꯥꯏꯒꯦ ꯑꯗꯨꯒꯤ ꯌꯥꯎꯗ꯭ꯔꯦ
ꯃꯅꯤꯄꯨꯔꯗ ꯃꯅꯤꯄꯨꯔ ꯁꯤꯅꯦꯃꯥ ꯍꯣꯜ ꯃꯨꯠꯂꯕꯅꯦꯕ
ꯑ ꯌꯥꯝ ꯊꯥꯔꯦ ꯍꯥꯏ ꯌꯥꯒꯦꯗꯦꯡ ꯉ
ꯍꯧꯖꯤꯛꯀꯥꯟ ꯆꯪꯅꯔꯤꯁꯤꯗꯤ ꯄꯥꯈꯪ ꯂꯩꯁꯥ ꯏꯊꯛ ꯏꯔꯥꯡ ꯇꯥꯎꯕ ꯑꯉꯥꯡ ꯈꯔ ꯀꯣ ꯃꯗ ꯁꯪꯉ ꯐꯂꯝ ꯌꯨꯝ
ꯍꯣ ꯂꯕꯨꯨꯛꯇ ꯀꯥꯃꯔꯛꯇ꯭ꯔꯕꯅꯤ ꯑꯇꯣꯞꯄ ꯃ ꯄꯥꯏꯂꯝꯪꯒꯩ ꯀꯥꯅꯩꯅꯤ
ꯎꯝ
ꯁꯨꯝ ꯑꯩꯈꯣꯏꯒꯤ ꯁ꯭ꯋꯥꯏꯗ ꯍꯥꯏꯗꯤ ꯀꯨꯃꯦꯁ ꯀꯩꯅ ꯂꯩꯁꯤꯡꯁꯦ
ꯑ ꯀꯣꯡꯣꯒꯦꯁ ꯁꯔꯀꯥ ꯂꯩꯖꯦ ꯁꯤꯗ ꯀꯥꯞꯄ ꯄꯩꯁꯥ ꯇꯤꯀꯦꯠ ꯆꯉ ꯆꯝ ꯌ ꯂ ꯌꯦꯡꯅꯔꯕꯅꯤ
ꯃꯥꯅꯦ ꯑꯗꯨꯅꯦ ꯑꯗꯨꯁꯨ ꯑꯩꯈꯣꯏ ꯃꯅꯤꯄꯨꯔ ꯐꯗ ꯅꯠꯇꯦꯕ ꯌꯦꯡꯉꯁꯦ
ꯎꯝ ꯐꯦꯁꯟꯗ ꯑꯣꯏꯅ ꯆꯠꯂꯦ ꯍꯥꯏꯇꯥꯔꯦ
ꯆꯂꯦ ꯁꯇ꯭ꯔꯦꯖꯤ ꯉꯝ ꯅ ꯍꯧꯖꯤꯛ ꯇ ꯑꯣꯏꯣꯏ
ꯎꯝ ꯑꯩꯈꯣꯏꯅ ꯀꯣꯃꯦꯛꯁꯇꯀ ꯌꯦꯡꯉꯨꯔꯦ ꯀꯥꯏꯅ ꯍꯥꯏꯔꯒ ꯃꯣꯏꯒꯤ ꯊ꯭ꯔꯤ ꯗꯤꯒꯤ ꯏꯁꯄꯦꯛ ꯀꯥꯇꯣꯛ ꯎꯁꯤꯜꯂꯒ ꯐꯣꯇꯣ ꯀꯥꯄꯛꯑꯒ ꯀꯣ
ꯃꯥꯅꯦ ꯃꯥꯅꯦ ꯐꯣꯇꯣ ꯊꯥꯀꯠꯄꯤ
ꯀꯨꯜ ꯂꯣꯏꯕꯒꯤ ꯁꯇꯥꯏꯜꯗ ꯀꯣ ꯂꯩꯅꯈ꯭ꯔꯦꯕ ꯃꯤꯁꯤꯡꯁꯦ
ꯃꯇꯝ ꯃꯇꯝꯒꯤ ꯑꯑꯣꯟꯕꯗꯤ ꯑꯑꯣꯟꯕꯅꯤ ꯑꯗꯨꯕꯨ ꯁꯤ ꯂꯩꯁꯤꯗꯤ ꯃꯌꯥꯝ ꯈꯪꯃꯤꯟꯅꯕ ꯃꯤ ꯆꯪꯉꯦ ꯅꯠꯇ꯭ꯔꯥ
ꯎꯝ ꯑꯑꯣꯟꯕꯗ ꯃꯥꯡꯉꯕꯅꯦ ꯑꯩꯈꯣꯏꯗꯤ ꯑꯑꯣꯟꯕꯗ ꯆꯥꯎꯈꯠꯂꯛꯄ ꯅꯠꯇ꯭ꯔꯦꯅꯦ ꯑꯩꯈꯣꯏꯗꯤ ꯑ ꯎꯝ
ꯃꯤ ꯁꯐꯜ ꯄꯇꯥꯅꯦ ꯗꯤ ꯑꯩꯈꯣꯏ ꯃꯅꯤꯄꯨꯔꯗꯤ ꯌꯥꯗ꯭ꯔꯦꯅ ꯑꯗꯨꯝ ꯂꯣꯏꯅ ꯑꯣꯜꯂꯦ ꯍꯥꯏꯗꯤ ꯑꯣꯟꯗ ꯈꯨꯗꯤꯡꯃꯛꯁꯦ ꯑꯩꯈꯣꯏꯗꯤ ꯑꯐꯕꯔꯣꯝꯗ ꯑꯣꯟꯗ꯭ꯔꯦꯕ ꯐꯠꯇꯕꯠꯇ ꯉꯥꯛꯇꯪ ꯇꯧꯔꯨꯏꯁꯦ ꯑꯐꯕꯗꯤ ꯃꯇꯧ ꯇꯝꯅꯤꯡꯗꯦ
ꯈꯂꯦ ꯑ ꯃꯌꯥ ꯆꯪꯁꯤꯜꯂꯛꯑꯅꯤ ꯀꯣ ꯑꯗꯨꯝ ꯂꯣꯏ ꯃꯅꯤꯄꯨꯔꯗ ꯒꯤ ꯃꯅꯤꯄꯨꯔꯤ ꯃꯨꯠꯈ꯭ꯔꯅꯤ
ꯌꯥ ꯌꯥ ꯁꯤꯒꯤ ꯃꯑꯣ ꯇꯧꯋꯥꯗꯤ ꯀꯨꯏꯔꯣ
ꯎꯝ
ꯑꯩꯈꯣꯏꯖꯤ ꯂꯨꯆꯤꯡꯕ ꯃꯇꯤꯛ ꯆꯥꯗꯕ ꯂꯩꯇꯕꯒꯤꯅꯤ ꯍꯥꯏ ꯇꯥꯔꯦ ꯑꯩꯅ ꯇꯧꯔꯔꯤꯁꯤꯦ ꯍꯧꯖꯤꯛꯀꯥꯟ
ꯎꯝ ꯂꯨꯆꯤꯡꯕꯁꯨ ꯃꯇꯤꯛ ꯆꯥꯗ꯭ꯔꯦ ꯄ꯭ꯔꯖꯥꯁꯨ ꯒ꯭ꯌꯥꯟ ꯇꯥꯗ꯭ꯔꯦ ꯌꯨꯅꯤꯇꯤ ꯑꯣꯏꯦ ꯠꯇꯦ
ꯃꯥꯅꯦ ꯄꯨꯂꯞ ꯉꯥꯎꯃꯤꯟꯅꯔꯦꯕꯣꯏ ꯑꯣꯏꯅ
ꯃꯥꯏ ꯃꯥꯏ ꯑꯇꯇꯥꯏꯇꯥꯥꯅꯤ ꯈꯟꯕꯒꯤ ꯋꯥꯈꯜꯁꯤꯗ ꯂꯣꯏꯅ ꯂꯩꯊꯣꯛꯅꯔ ꯂꯩꯈꯅꯦꯦꯕ
ꯑ
ꯂꯥꯏꯔꯤꯛ ꯍꯩꯕ ꯂꯥꯏꯔꯤꯛ ꯍꯩꯕꯁꯨꯅꯨꯡꯉꯥꯏꯔꯦ ꯇꯤꯚꯤ ꯗ ꯉꯥꯏꯍꯥꯛ ꯉꯥꯡꯉꯝꯃꯒ ꯍꯦꯛ ꯊꯣꯛꯈꯤꯕꯗꯅ ꯑꯦ ꯑꯩ ꯑꯩ ꯑꯇꯇꯥꯏ ꯇꯥꯅꯤꯡꯗꯕꯤ ꯥꯏꯗ ꯂꯩꯈ꯭ꯔꯦꯕ
ꯊꯪꯒꯁ ꯂꯨꯗꯥꯧꯅꯤ ꯍ ꯃꯅꯤ ꯄꯨꯖꯤ
ꯎꯝ ꯑꯣ ꯐꯔꯦ ꯏꯇꯥꯎ ꯑꯃꯨꯛ ꯃꯊꯪꯗ ꯑꯃꯨꯛ ꯁꯥꯟꯅꯁꯦ
ꯑꯣꯍꯣ ꯐꯔꯦ ꯐꯔꯦ ꯑꯩꯁꯨ ꯚꯥꯏ ꯀꯩꯝꯇꯥꯏ ꯑꯩ ꯤꯡꯕ ꯆꯥꯔꯨꯒꯦ
ꯍꯣ ꯍꯣ ꯍꯣ
ꯁꯃꯦ ꯊ